ꯑ
ꯑꯣ ꯇꯥꯏꯔ
ꯃꯤꯅꯤꯠ ꯇꯔꯥꯅꯤꯊꯣꯏ ꯁꯥꯔꯁꯨ ꯇꯔꯥꯅꯤꯊꯣꯏ ꯍꯧꯖꯤꯛꯁꯦ ꯇꯔꯥꯅꯤꯊꯣꯏꯑꯦ ꯍꯥꯏꯕ꯭ꯔꯥ ꯀꯩꯅꯣ ꯁꯥꯡꯝꯊꯣꯛꯑꯦ ꯍꯥꯏꯕ꯭ꯔꯥꯒꯝ ꯍꯥꯏꯔꯤꯅꯦ
ꯑꯣ ꯑꯗꯨ ꯃꯤꯅꯤꯠ ꯇꯔꯥꯗꯏꯕꯨ ꯇꯥꯗꯗꯤ ꯌꯥꯔꯦꯔ
ꯑꯣ ꯑꯗꯨꯅ ꯑꯩꯁꯦ ꯇꯔꯥꯗꯩ ꯇꯥꯗꯦ ꯁꯥꯡꯉꯤꯉꯩꯒꯤꯗꯤ ꯄꯩꯁꯥ ꯍꯦꯟꯅ ꯁꯥꯏ ꯀꯥꯏꯅ ꯒ꯭ꯔꯨꯞꯇꯒꯁꯨ
ꯑꯍꯥꯟꯕ ꯑꯃꯗꯤ ꯄꯨꯔꯥ ꯉꯁꯥꯏꯒꯤ ꯑꯍꯥꯟꯕ ꯖꯣꯏꯅꯤꯡ ꯀꯣꯜ ꯊꯥꯕꯗꯣ
ꯑꯥ
ꯑꯗꯨꯃꯥꯏꯅ ꯃꯉꯥ ꯇꯔꯨꯛ ꯃꯉꯥꯒꯤ ꯆꯥꯡ ꯑꯃ ꯃꯥꯡꯉꯦ ꯑꯗꯩꯗꯤ ꯃꯤꯅꯤꯠ ꯑꯍꯨꯝ ꯃꯔꯤ ꯁꯥꯟꯅꯔꯒ ꯅꯦꯠꯋꯥꯔꯛ ꯇꯧꯊꯣꯛꯈꯤꯗꯅ ꯇꯣꯛꯈꯤꯕ ꯀꯥꯡꯕꯨ ꯑꯃ ꯀꯨꯟꯊ꯭ꯔꯥ ꯁꯥꯕꯗ ꯀꯣꯟ ꯀꯨꯟꯃꯨꯛꯇꯨ ꯂꯧ ꯌꯥꯉꯩꯗꯣ ꯑꯃꯗꯤ
ꯑꯩꯁꯨ ꯁꯤꯉꯥ ꯇꯔꯨꯛ ꯇꯔꯦꯠꯃꯨꯛꯇꯤ ꯃꯥꯡꯉꯕꯅꯦ ꯑꯩ ꯁꯤ ꯀꯣꯜ ꯀꯨꯟꯗꯤ ꯁꯨꯔꯦꯕꯀꯣ ꯅꯪꯒ ꯁꯤ ꯁꯥꯟꯅꯩꯗꯨꯁꯨꯨ ꯀꯨꯟꯃꯥꯊꯣꯏ ꯁꯨꯗꯣꯏꯅꯦꯕ ꯇꯔꯥꯃꯨꯛꯇꯪ ꯉꯥꯏꯔꯝꯅꯦ ꯑꯗꯣ ꯀꯩꯅꯣ ꯆꯪꯕ ꯌꯥꯗꯦꯅꯤ ꯈ꯭ꯋꯥꯏ ꯃꯔꯨ ꯑꯣꯏꯅ ꯅꯪꯕ ꯑꯩꯈꯣꯏꯒꯤ ꯀꯩꯅꯣꯗꯣ ꯌꯨ ꯄꯤ ꯑ ꯑꯗꯤ ꯍꯥꯄꯗꯣ
ꯑꯣ ꯑꯗꯨꯏ ꯍꯥꯞꯄꯗꯨꯗꯤ ꯀꯩꯅꯣꯗꯣ ꯋꯥꯔꯤ ꯁꯥꯟꯅꯈꯤꯕꯅꯦ ꯋꯥꯔꯤ ꯁꯥꯟꯅꯈꯤꯕꯗꯨꯒꯤ ꯅꯨꯃꯤꯠ ꯑꯍꯥꯟꯕꯅ ꯋꯥꯔꯤ ꯁꯥꯟꯅꯈꯤꯕꯗꯣ ꯍꯥꯏꯇꯥꯔꯦ ꯑꯍꯥꯟꯕ ꯀꯣꯜ ꯃꯉꯥ ꯋꯥꯔꯤ ꯁꯥꯟꯅꯈꯤꯕꯗꯣ ꯑꯗꯨꯒꯤ ꯅꯨꯃꯤꯠ ꯍꯨꯝꯅꯤꯒꯨꯝ ꯁꯨꯕꯗ ꯌꯥꯍꯟꯕꯅꯤ
ꯑꯗꯣ ꯍꯧꯖꯤꯛ ꯌꯥꯗꯦꯁꯤ ꯀꯗꯥꯏꯗꯧꯔꯤꯕ
ꯑꯗꯣ ꯍꯟꯗꯛꯇꯤ ꯅꯨꯃꯤꯠ ꯃꯔꯤꯅꯤꯒꯨꯝꯕ ꯑꯩꯒꯤ ꯅꯨꯃꯤꯠ ꯀꯌꯥꯅꯤ ꯁꯨꯔꯦ ꯅꯨꯃꯤꯠ ꯅꯨꯃꯤꯠ ꯀꯩꯅꯣꯅꯤ ꯁꯨꯔꯦ ꯍꯞꯇꯥ ꯑꯃ ꯁꯨꯔꯦ ꯄꯨꯔꯥ ꯍꯞꯇꯥ ꯑꯃꯒꯤ ꯃꯥꯅ ꯁꯥꯟꯅꯈꯤꯕꯗꯣ ꯑꯃꯨꯐꯥꯎ ꯊꯣꯛꯇ꯭ꯔꯤ
ꯅ ꯅꯪ ꯌꯨ ꯄꯤ ꯑꯥꯏ ꯍꯥꯞꯄ ꯌꯥꯗ꯭ꯔꯤꯕ꯭ꯔꯥ ꯌꯥꯗꯕ ꯌꯥꯎꯔꯤꯕ꯭ꯔꯥ
ꯍꯥꯞꯄꯗꯤ ꯌꯥꯔꯦꯕꯀꯣ ꯍꯥꯞꯄ ꯌꯥꯔꯣ ꯃꯈꯩꯗꯣ ꯑꯗꯨꯏꯗꯣ ꯄꯩꯁꯥ ꯑꯃꯨꯛ ꯑꯞꯗꯦꯗ ꯂꯥꯛꯈꯤꯗ꯭ꯔꯦ ꯑꯃ ꯍꯥꯞꯈ꯭ꯔꯁꯨ
ꯑꯩꯗꯤ ꯅꯠꯇꯦꯌꯦ ꯑꯩꯁꯤ ꯀꯣꯜ ꯀꯨꯟ ꯁꯨꯔꯕꯅꯦ ꯌꯨ ꯄꯤ ꯑꯥꯏꯗꯤ ꯍꯥꯞꯄ ꯌꯥꯗ꯭ꯔꯤ ꯍꯥꯏꯕ
ꯀꯨꯟꯗꯣ ꯉꯁꯤꯗꯒꯤꯩ ꯁꯥꯟꯅꯕꯣ ꯉꯔꯥꯡꯗꯒꯤꯩ ꯁꯥꯟꯅꯕꯣ
ꯅꯠꯇꯦ
ꯍꯥꯏꯗꯤ ꯀꯣꯜ ꯀꯨꯟ ꯋꯥꯔꯤꯔꯤ ꯁꯥꯟꯅꯔꯤꯗꯣ ꯁꯥꯟꯅꯕ ꯍꯧꯈꯤꯕ ꯅꯨꯃꯤꯠꯇꯨ ꯗꯦꯠ ꯀꯌꯥꯗꯒꯤꯩ ꯁꯥꯟꯅꯕ ꯍꯧꯈꯤꯕꯅꯣꯕ
ꯑꯗꯨꯗꯤ ꯈꯪꯍꯧꯗ꯭ꯔꯦ
ꯑꯗꯨ ꯍꯧꯈꯤꯕꯗꯨꯗꯒꯤ ꯅꯨꯃꯤꯠ ꯍꯨꯝꯅꯤꯍꯨꯝ ꯁꯨꯕꯗꯒꯤ ꯑꯗꯨꯝ ꯌꯥ ꯍꯥꯟꯕꯅꯦ ꯑꯗꯨ ꯅꯠꯇ꯭ꯔꯗꯤ ꯍꯥꯟꯕꯅꯤ ꯃꯣꯏꯁꯦ
ꯑꯗꯨ ꯌꯥꯍꯟꯗ꯭ꯔꯦ ꯈꯜꯂꯣ ꯍꯨꯝꯅꯤꯒꯨꯝꯕ ꯍꯥꯏꯔꯣꯕꯀꯣ ꯍꯨꯝꯅꯤ ꯅꯨꯃꯤꯠ ꯑꯗꯨꯗ ꯑꯩꯅ ꯌꯨ ꯄꯤ ꯑꯥꯏ ꯗꯤꯗꯣ ꯍꯥꯞꯍꯧꯗ꯭ꯔꯒꯗꯤ ꯃꯔꯛꯇ ꯍꯥꯞꯄ ꯌꯥꯗꯕ꯭ꯔꯣ ꯍꯥꯏꯁꯤꯕꯣ
ꯀꯩꯁꯨ ꯀꯥꯏꯗꯦꯗ ꯑꯗꯨꯗꯤ ꯌꯥꯏꯗ
ꯑꯗꯨ ꯃꯔꯛꯇ ꯍꯥꯞꯄꯗꯤ ꯌꯥꯕꯗꯣ ꯃꯣꯏ ꯑꯌꯥꯕ ꯄꯤꯗꯕ꯭ꯔꯥꯖꯥꯠꯔꯥ ꯁꯤꯅꯤ ꯑꯩꯅ
ꯑꯌꯥꯕ ꯄꯤꯗꯣ ꯀꯩꯅꯣ ꯇꯧꯧꯕꯩꯅꯤ ꯑꯗꯨꯏꯗꯨ ꯅꯁꯥꯏꯁꯨ ꯍꯪꯉꯦꯕ ꯃꯣꯏꯅ ꯑꯩꯈꯣꯏ ꯋꯥꯔꯤ ꯁꯥꯟꯅꯈꯤꯕ ꯃꯈꯩꯗꯣ
ꯎꯝ
ꯑꯗꯨꯏꯗꯨ ꯆꯦꯛ ꯇꯧꯗꯕꯒꯤ ꯍꯥꯏꯇꯥꯔꯦ ꯑꯗꯨꯒꯤ ꯆꯦꯛ ꯇꯧꯗꯕꯒꯤꯅꯤ ꯍꯥꯏꯌꯦꯕ ꯑꯗꯨꯒꯤ ꯃꯣꯏ ꯍꯌꯦꯡ ꯆꯦ ꯇꯧꯔꯛ ꯀꯥꯟꯗ ꯅꯣꯏ ꯌꯥ ꯍꯜꯂꯛꯀꯅꯤꯅꯦ ꯍꯥꯏꯕ
ꯅꯃꯣꯏꯅ
ꯑ
ꯑꯣ ꯑꯗꯨꯗꯤ ꯑꯩꯅ ꯄ꯭ꯔꯣꯁꯦꯁꯤꯡꯗ ꯂꯥꯛꯄ ꯄꯩꯁꯥ ꯁꯥꯔꯒ ꯄ꯭ꯔꯣꯁꯦꯁꯤꯡꯗ ꯂꯩꯔꯛꯄꯒꯤ ꯑꯃꯨꯛꯃꯨꯛ ꯄꯤꯗꯅ
ꯑꯥ
ꯑꯗꯨꯕꯨ ꯑꯃꯨꯛ ꯄꯤꯕ ꯇꯥꯏꯃꯤꯡꯗꯨꯗ ꯑꯩꯅ ꯌꯨ ꯄꯤ ꯑꯥꯏ ꯗꯤꯁꯦ ꯍꯥꯞꯄ ꯌꯥꯗꯅꯅ ꯂꯩꯔꯦꯕ ꯂꯩ ꯇꯥꯔꯒꯗꯤ ꯑꯗꯨꯒꯤ ꯑꯩ ꯀꯣꯜ ꯇꯧꯈꯤꯕ ꯃꯃꯥꯡꯗ ꯀꯣꯜ ꯇꯔꯥ ꯍꯧꯖꯤꯛ ꯁꯤ ꯇꯧꯔꯤꯕ ꯐꯣꯟꯁꯦ ꯄꯩꯁꯥ ꯑꯝꯇ ꯆꯪꯗ꯭ꯔꯤꯕꯅꯦꯕ
ꯑꯥ
ꯌꯨ ꯄꯤ ꯑꯥꯏꯗꯤ ꯍꯥꯞꯄ ꯌꯥꯗꯕꯅꯤꯅ ꯄ꯭ꯔꯣꯁꯦꯁꯤꯡꯗ ꯂꯩꯔꯤꯕ꯭ꯔꯥ ꯂꯩꯇ꯭ꯔꯤꯕ꯭ꯔꯥ ꯑꯝꯇ ꯈꯪꯗ꯭ꯔꯦꯗꯅ
ꯑꯪ ꯆꯣꯟ꯭ꯔꯦ
ꯑꯗꯨꯒꯤ ꯃꯔꯛꯇꯨꯗ ꯑꯇꯣꯞꯄ ꯅꯝꯕꯔꯗ ꯄꯩꯁꯥ ꯁꯥꯕꯗꯤ ꯌꯥꯎꯔꯛꯑꯦꯕ ꯃꯥ ꯋꯥꯔꯤ ꯁꯥꯟꯅ ꯁꯥꯟꯅꯅ ꯑꯗ ꯃꯥꯒꯤꯗꯤ ꯌꯨ ꯄꯤ ꯑꯥꯏ ꯑꯥ ꯑꯗꯨ ꯌꯨ ꯄꯤ ꯑꯥꯏ ꯍꯥꯞ ꯌꯥꯗꯕꯅꯤꯅ ꯄ꯭ꯔꯣꯁꯦꯁꯤꯡꯗ ꯂꯩꯔꯤꯕ ꯄꯩꯁꯥ ꯆꯪ ꯆꯪꯉꯝꯃꯅꯤ ꯑꯗꯨꯒ ꯌꯨ ꯄꯤ ꯑꯥꯏꯗꯤ ꯍꯥꯞꯄ ꯌꯥꯗ꯭ꯔꯤꯕꯑꯔꯤꯕ ꯃꯔꯝꯗꯤ ꯀꯩꯒꯤꯅꯣꯗꯤ ꯀꯣꯜ ꯑꯃꯈꯛ ꯇꯧꯕꯗꯅꯦ ꯃꯣꯏꯒꯤ ꯄꯩꯁꯥ ꯁꯥꯕ ꯃꯇꯝ ꯃꯇꯝ ꯌꯧ ꯇꯔꯗꯤ ꯑꯗꯨꯝ ꯁꯠꯂꯣ ꯍꯥꯞꯄꯛꯑꯦꯕ ꯍꯥꯕꯛꯇ꯭ꯔꯥ ꯅꯣꯡꯃꯀꯛ ꯇꯧꯕꯗ ꯑꯩ ꯂꯨꯄꯥ ꯆꯅꯤ ꯐꯪꯉꯦꯕ
ꯎꯝ
ꯑꯗꯨꯗꯤ ꯌꯦꯡꯉꯣꯗ ꯅꯠꯇ꯭ꯔꯣ
ꯑꯁ ꯑꯩꯈꯣꯏꯗꯤ ꯋꯥꯔꯤ ꯁꯥꯟꯅꯕꯅ ꯐꯖꯅ ꯁꯥꯟꯅꯗꯨꯗ ꯇ ꯇꯠꯇ ꯐꯧꯒ ꯌꯥꯎꯋ
ꯅꯤꯄꯥꯜ ꯅꯤꯐꯨꯒ ꯇꯔꯦꯠꯂ ꯑꯗꯨ ꯈꯛꯇꯥꯡ ꯁꯥꯔꯛꯄ ꯑꯃ ꯌꯥꯎꯏ ꯀ ꯑ ꯏ ꯇꯅꯤ ꯀꯔꯛꯇ ꯆꯒ ꯀ ꯋꯥ
ꯑꯩꯋꯣꯏ ꯇꯔꯥ ꯇꯔꯨꯛꯀ ꯁꯥꯕ ꯌꯥꯎꯋꯤꯗ ꯂꯥꯡꯕꯗ ꯃꯤꯃꯤ ꯑꯅꯤ ꯆꯥꯎ ꯀꯣꯟꯅꯅꯤꯒ ꯍꯥꯏꯅꯕꯒ ꯌꯥꯔ ꯅꯣꯡ ꯀꯗ ꯊꯕꯛ ꯁꯨꯔꯤꯁꯤꯒ ꯄꯩꯁꯥꯁꯤꯒ ꯀꯥꯏꯗꯒ ꯍꯥꯏꯅꯕ ꯌꯥꯎꯔꯛꯄꯅꯤꯗ
ꯑꯗꯨ ꯋꯥꯔꯤ ꯁꯥꯗꯥꯅꯤ
ꯅꯨꯡꯉꯥꯏꯇꯦ
ꯂꯩꯋꯥꯠ ꯅꯨꯡꯉꯥꯏꯇꯦ
ꯀꯥꯏꯗꯒꯤ ꯃꯃꯥꯡꯗ ꯑꯩꯈꯣꯏꯅ ꯁꯥꯟꯅꯕ ꯍꯧꯔꯛꯄ ꯀꯥꯟꯗ ꯅꯦꯠꯋꯥꯛꯁꯨ ꯑꯇ ꯇꯠꯇꯦ ꯁꯨꯆꯠ ꯇꯠꯇꯦꯀꯣ ꯑꯗꯨꯒ ꯋꯥꯔꯤ ꯁꯥꯟꯅꯕ ꯑꯩꯈꯣꯏꯅ ꯋꯥꯔꯤ ꯁꯥꯟꯅꯕꯁꯦ ꯀꯌꯥ ꯍꯩꯇꯕꯒꯤ ꯍꯥꯏꯇꯥꯔꯦꯀꯣ ꯃꯣꯏꯅ ꯇꯣꯄꯤꯛ ꯑꯃ ꯄꯨꯊꯣꯛꯑꯒ ꯑꯩ ꯁꯕꯨ ꯁꯥꯟꯅꯗ꯭ꯔꯦꯀꯣ ꯑꯩꯈꯣꯏꯗꯤ ꯅꯣꯏ ꯄꯨꯩꯁꯥꯟ ꯁꯥꯟꯅꯗ꯭ꯔꯁꯦ ꯇꯣꯞꯄꯤ ꯄꯨꯊꯣꯛꯑ ꯁꯥꯟꯅꯕ ꯌꯥꯏꯑꯕ ꯑꯗꯨ ꯑꯗꯥ ꯑꯗꯨ ꯀꯥꯏꯅ ꯍꯥꯏꯅꯔꯒ ꯑꯩꯈꯣꯏꯒꯤ ꯀꯩꯅꯣꯝꯒꯤ ꯋꯥꯔꯤ ꯑꯗꯨꯝ ꯁꯥꯟꯅ ꯌꯥꯗ꯭ꯔꯅꯦꯀꯣ ꯑꯗꯣ
ꯍꯣꯏ
ꯁꯨꯝ ꯇꯥꯟꯅꯔꯛꯄ ꯍꯥꯏꯇꯥꯔꯦꯅꯦ ꯑꯗꯨꯝ ꯋꯥꯔꯤ ꯋꯥꯇꯥꯏ ꯑꯣꯏ ꯐꯨꯅꯔꯒ ꯑꯗꯨꯝ ꯃꯤꯅꯤꯠꯇ ꯆꯠꯈꯤꯕ ꯈꯪꯍꯧꯗꯦꯗꯗꯅ
ꯎꯝ
ꯑꯗꯨꯕꯥꯩ ꯁꯅꯥꯝ ꯄꯨꯖꯥ ꯑꯗꯨ ꯍꯥꯏꯗꯤ ꯍꯥꯟꯅꯗꯤ ꯑꯩꯈꯣꯏꯁꯦ ꯁꯥꯟꯅꯒꯗꯕ ꯇꯥꯏꯃꯤꯡꯁꯤꯗꯅꯦ ꯋꯥꯔꯤꯁꯦ ꯁꯥꯟꯅꯔꯁꯤ ꯍꯥꯏ ꯀꯥꯟꯗ ꯇꯣꯄꯤꯛ ꯑꯃꯁꯦ ꯑꯩꯈꯣꯏꯁꯦ ꯍꯥꯏꯅꯔꯅꯤꯗꯅ ꯁꯤ ꯃꯇꯥꯡ ꯁꯥꯟꯅꯁꯦ ꯑꯁꯤ ꯃꯇꯇꯥꯡ ꯁꯥꯟꯅꯁꯤ ꯀꯥꯏꯅ ꯑꯗꯣ ꯍꯥꯏꯅꯔꯒ ꯋꯥꯔꯤꯁꯤ ꯁꯥꯟꯅꯩꯌꯦꯕ ꯑꯗꯨ ꯋꯥꯔꯤꯗꯣ ꯈꯔ ꯁꯥꯡꯅ ꯁꯥꯟꯅ ꯌꯥꯅꯕꯒꯤ
ꯑ ꯑꯩꯁꯨ ꯑꯩꯈꯣꯏꯁꯨ ꯇꯧꯔꯤꯅꯤ ꯏꯃꯥꯟꯅꯕꯁꯦꯜ ꯁꯥꯟꯅꯔ ꯀꯥꯟꯗꯁꯨ ꯐꯣꯟꯗꯨꯗꯤ ꯍꯥꯏꯗꯤ ꯌꯥꯔꯦ ꯅꯝꯕꯔ ꯑꯃꯗ ꯃꯉꯥꯔ ꯁꯥꯟꯅꯈ꯭ꯔꯦ ꯑꯗꯩꯗꯤ ꯅꯝꯕꯔ ꯑꯅꯤꯃꯨꯛ ꯁꯥꯟꯅꯁꯤꯜꯂꯛꯑꯦ ꯋꯥꯔꯤ ꯂꯩꯂꯛꯇꯗ ꯀꯩ ꯋꯥꯔꯤ ꯁꯥꯟꯅꯗꯣꯏꯅꯣ ꯈꯪꯗꯗꯅ ꯍꯥꯟꯅ ꯍꯥꯏꯗꯣꯛꯅꯗꯅ ꯈꯪꯗꯦ ꯍꯟꯗꯛꯇꯤ ꯅꯪ ꯊꯣꯛꯄ ꯉꯥꯡꯅꯔꯛꯑꯣ ꯑꯩꯁꯨ ꯑꯩ ꯊꯣꯛꯄ ꯉꯥꯡꯉꯛꯑꯒꯦꯅ ꯍꯜꯂꯣ ꯍꯜꯂꯣ ꯍꯜꯂꯣ ꯍꯜꯂꯣ ꯍꯜꯂꯣ